ꯎꯝ ꯇꯥꯔꯦ
ꯐꯣꯟꯁꯦ ꯅꯪꯅ ꯄꯤꯛꯅ ꯇꯥꯔꯛꯄꯁꯨ ꯅꯦꯠꯋꯥꯛꯇꯤ ꯅꯨꯡꯉꯥꯏꯕ꯭ꯔꯥ
ꯎꯝ ꯅꯦꯠ ꯋꯥꯥꯛꯇꯦ ꯅꯨꯡꯉꯥꯏꯗꯣ ꯌꯥꯝ ꯇꯞꯄꯦ ꯈꯣꯟꯖꯦꯟꯁꯦ
ꯇꯞꯄꯅꯦ ꯑꯗꯨꯅ ꯅꯅꯥꯀꯣꯡꯗꯨꯗ ꯅꯞ ꯅꯞꯁꯜꯂꯣ ꯑꯩꯒꯤꯁꯦ ꯍꯥꯟꯅ ꯀꯣꯟꯁꯦ ꯂꯣꯏꯁꯤꯜꯍꯧꯔꯁꯦ ꯌꯥꯝ ꯋꯥꯔꯅꯦꯕ
ꯅꯥꯈꯣꯡꯗ ꯅꯥꯀꯣꯡꯗ ꯅꯞꯄ ꯊꯝꯃꯤꯅꯤ ꯎꯝ ꯃꯁꯤꯁꯤꯗꯤ ꯀꯔꯤ ꯀꯔꯤ ꯄ꯭ꯔꯣꯒꯥ꯭ꯔꯝ ꯑꯉꯥꯡ ꯁ꯭ꯀꯨꯜ ꯉꯁꯤꯗꯤ ꯁꯨꯇꯤ ꯊꯥꯔꯦ ꯅꯣꯡꯃꯥꯏꯖꯤꯡꯅꯤ
ꯑꯣ ꯍꯣꯏꯅꯦꯍꯦꯟ ꯁꯟꯗꯦꯅꯤꯅꯦꯍꯦ ꯀꯥꯎꯋꯦ ꯑꯁ ꯑꯩ ꯕ꯭ꯔꯦꯟꯁꯦ ꯌꯥꯗ꯭ꯔꯦ ꯏꯕꯦꯝꯃ ꯎꯝ
ꯑꯗꯨ ꯎꯅꯕ ꯆꯠ ꯆꯠꯀꯗꯕ ꯉꯁꯤꯁꯦ ꯄꯦꯔꯦꯟꯁ ꯃꯤꯇꯤꯡ ꯇꯥꯕ ꯑꯗꯨꯁꯨ ꯎꯅꯔꯨꯒꯦꯅ ꯍꯥꯢꯗꯤ꯬꯬꯬ ꯇꯧꯔꯤꯕ ꯃꯣꯏ ꯆꯥꯛ ꯄꯤꯖ ꯊꯣꯛꯑꯝꯃꯤ ꯔꯥ ꯆꯥꯛ ꯄꯤꯖ ꯊꯣꯛꯑꯦ ꯃꯥ ꯊꯣꯛꯈ꯭ꯔꯅꯤ
ꯑꯥ
ꯑꯩꯁꯨ ꯈꯔ ꯆꯥꯕ ꯊꯕꯛ ꯆꯠꯈ꯭ꯔꯦ ꯑꯗꯨꯒ ꯆꯠꯀꯦꯅ ꯑꯂꯨ ꯏꯔꯣꯜꯂꯦ ꯃꯥ ꯃꯊꯟꯗꯒꯤ ꯆꯥꯛ ꯊꯣꯡꯕꯒꯤ ꯑꯩꯅ ꯑꯥꯂꯨ ꯉꯥꯟꯁꯤꯜꯂꯣꯅ ꯑꯂꯨ ꯉꯥꯟꯖꯜꯂꯦ ꯑꯗꯣ ꯃꯊꯟꯇ ꯆꯥꯕꯗꯣ ꯅꯨꯡꯉꯥꯏꯗꯅ ꯑꯉꯥꯡ ꯑꯩꯈꯣꯏꯒꯨ ꯈꯔ ꯈ ꯑꯃꯨꯛ ꯌꯥꯎꯁꯜꯂꯦ ꯑꯩꯁꯨ ꯈꯔ ꯆꯥꯔꯤ
ꯅꯪꯒ ꯆꯠ ꯅꯪ ꯀꯅꯥ ꯀꯅꯥ ꯆꯠꯀꯅꯤꯕ
ꯑꯥꯢꯖꯞ
ꯑꯩꯒ ꯑꯕꯦꯝꯃꯒ ꯢꯕꯥꯟꯅꯤ ꯆꯠꯇꯣꯢꯕ ꯎꯝ ꯒꯥꯔꯤ ꯃꯆꯥꯗ ꯏꯁ ꯂꯝꯕꯤꯒ ꯅꯥꯟ ꯅꯣꯡꯒ ꯆꯨꯕꯁꯤꯗ ꯅꯪ ꯒꯥꯔꯤ ꯃꯆꯥꯗ ꯂꯝꯕꯤꯕꯨꯗꯤ ꯀꯩꯁꯨ ꯇꯧꯗꯗꯥꯏ ꯊꯝꯕꯥꯜ ꯊꯧꯕꯥꯜ ꯂꯣꯝ
ꯐꯤꯕꯝꯒꯤ ꯋꯥꯅꯤ
ꯂꯝꯕꯤꯗꯤ ꯊꯧꯕꯥꯜꯂꯣꯝꯗꯤ ꯗꯨꯝ
ꯑꯩꯈꯣꯏ ꯁꯤꯒꯤ ꯀꯩꯅꯣ ꯂꯤꯂꯣꯡ ꯍꯥꯏꯗꯈꯤꯕꯁꯦ ꯂꯤꯂꯣꯡꯕꯧꯗꯤ ꯊꯧꯕꯗ ꯈꯔ ꯅꯨꯡꯉꯥꯏꯇꯦꯕ ꯀꯣ ꯂꯤꯂꯣꯡ ꯍꯦꯛ ꯍꯥꯏꯊꯈꯤꯕꯗꯩꯗꯤ ꯎꯝ ꯁ꯭ꯇꯔꯦꯠ ꯑꯗꯨꯝ ꯀ ꯄꯤꯌꯥꯔ
ꯅꯣꯏ ꯅꯣꯏ ꯑꯥ ꯌꯧꯕ ꯑꯗꯨꯝ ꯅꯨꯡꯉꯥꯏ ꯅꯠꯇ꯭ꯔꯥ
ꯅꯨꯡꯉꯥꯏꯅꯦ ꯑꯥ ꯑꯩꯈꯣꯏ ꯌꯨꯝ ꯌꯧꯕꯧ ꯑꯗꯨꯝ ꯅꯨꯡꯉꯥꯏꯅꯦ ꯂꯝꯕꯤ
ꯑꯗꯨꯅꯦ ꯅꯣꯏꯗꯤ ꯂꯝꯕꯤꯗꯣ ꯑꯗꯨ ꯒꯥꯔꯤꯗꯨ ꯌꯥꯝ ꯆꯦꯛꯁꯤꯟꯕ ꯑꯃꯅ ꯅꯪꯅ ꯌꯦꯡ ꯌꯦꯡꯉ ꯇꯞ ꯊꯧꯍꯦꯅ ꯑꯁ ꯒꯥꯔꯤ ꯌꯥꯝ ꯀꯟ ꯀꯟ ꯊꯧꯕꯅꯤ
ꯒꯥꯔꯤꯁꯦ ꯇꯥꯏꯃꯤꯡ ꯂꯩꯌꯦꯕ ꯆꯤꯟꯕꯒꯤ ꯑꯩꯈꯣꯏꯒꯤ ꯄꯨꯡ ꯇꯔꯥ ꯇꯔꯥꯗꯒꯤ ꯇꯔꯥꯃꯥꯊꯣꯏ ꯁ꯭ꯋꯥꯏꯐꯧ ꯁꯦ ꯁꯤ ꯒꯥꯔꯤ ꯆꯤꯟꯒꯅꯦꯕ ꯑꯗꯨꯒ ꯍꯣꯔꯦꯟ ꯍꯜꯂꯛꯄꯒꯤ ꯑ ꯊꯕꯛ ꯍꯟꯅꯔꯛꯄꯒꯤ ꯄꯨꯡ ꯑꯍꯨꯝ ꯃꯔꯤ ꯀꯥꯏꯗꯅꯣ ꯒꯥꯔꯤꯆꯤꯟꯅꯤꯕ ꯑꯗꯨꯒ ꯁꯤꯒꯤ ꯑꯇꯩ ꯃꯔꯛꯁꯦ ꯎ ꯑꯣꯐꯤꯁ ꯀꯥꯟꯅꯕ ꯏꯀꯣꯐꯤꯁ ꯍꯟꯅꯔꯛꯄ ꯑꯗꯨꯒ ꯑꯇꯩ ꯁꯤꯒꯤ ꯃꯔꯛꯁꯤꯗꯤ ꯒꯥꯔꯤ ꯌꯥꯝ ꯑꯩ ꯅꯨꯡꯉꯥꯏꯕ ꯑꯗꯣ ꯉꯁꯤꯗꯤ ꯗꯗꯥ ꯆꯠꯈ꯭ꯔꯅꯤ ꯃꯥ ꯄꯨꯡ ꯃꯥꯄꯟ ꯇꯥꯝꯗꯥꯏ ꯑꯗꯥꯏ ꯆꯠꯅꯤ ꯑꯩꯁꯨ ꯍꯥꯏꯗꯤ ꯍꯥꯏꯗꯤ ꯑꯩꯁꯨ ꯃꯥ ꯊꯣꯛꯈꯤꯕ ꯑꯗꯨꯝ ꯉꯥꯏꯍꯥꯛ ꯂꯩ ꯆꯠꯂꯗꯧꯅꯤ
ꯨꯌꯨꯝꯗꯅ ꯀꯅꯥ ꯀꯅꯥ ꯂꯩꯍꯧꯗꯣꯏꯕ
ꯌꯨꯝꯗꯈꯣꯏ ꯕꯥ ꯍꯣꯏ ꯂꯩ ꯀꯍ ꯂꯩ ꯎꯝ ꯅꯪꯗꯤ ꯉꯁꯤ ꯀꯩꯁꯨ ꯆꯠꯊꯣꯛꯑꯔꯣꯏ
ꯑꯁ ꯆꯊꯣꯛꯄꯁꯦ ꯆꯠꯊꯣꯛ ꯀꯨꯝ ꯆ ꯊꯣꯛꯅꯤꯡꯉꯥꯏ ꯂꯩꯇꯦ ꯑꯗꯨꯁꯨ ꯍꯦꯛꯇ ꯂꯩꯔꯛꯏꯅꯦ ꯑꯩꯈꯣꯏ ꯊꯣꯏꯅ ꯇꯌꯥ ꯁꯨꯝ ꯊꯕꯛ ꯑꯃꯥ ꯆꯠꯁꯤꯔꯥ ꯆꯠꯁꯤꯔꯥ ꯃꯥꯏ ꯃꯊꯧ ꯃꯥꯥꯏ ꯔꯤꯆꯥꯔꯖ ꯇꯧ ꯂꯩꯕꯅꯤꯅꯅꯦ ꯉꯍꯥꯛ ꯂꯩꯔꯒ ꯉꯔꯥꯡꯁꯨ ꯆꯠ ꯊꯨꯏꯅꯦ ꯑꯩꯁꯦ ꯉꯔꯥꯡ ꯕꯖꯥꯔ ꯀꯩꯅꯣꯗꯒꯤ ꯒꯤ ꯃꯥꯒ ꯊꯕꯛ ꯆꯠꯃꯤꯟꯅꯩꯅꯤ ꯆꯠꯃꯤꯟꯅꯔꯒ ꯄꯩꯁꯥ ꯈꯔ ꯐꯪꯕꯗꯨꯅ ꯕꯦꯒ ꯑꯃ ꯂꯩꯊꯣꯔꯛꯑꯦ ꯕꯦꯛꯇꯨꯁꯨꯅꯦ ꯍꯣꯏ ꯕꯦꯒꯇꯨ ꯀꯌꯥꯝ ꯄꯩꯁꯥꯒ ꯀꯌꯥꯝ ꯄꯤꯒꯦꯗ ꯃꯣꯏꯒꯤ ꯂꯨꯄꯥ ꯂꯤꯁꯤꯡ ꯑꯃꯒ ꯆꯥꯇ꯭ꯔꯦꯠ ꯄꯤ ꯏꯕꯦꯝꯃ
ꯎꯝ
ꯑꯩꯈꯣꯏꯒꯤ ꯕꯦꯒ ꯆꯨꯝꯅꯒꯤ ꯃꯔꯤ ꯐꯩꯅ ꯌꯥꯜꯂꯒꯅꯦ ꯝ ꯑꯩꯈꯣꯏꯒꯤ ꯇꯊꯥꯗꯕꯤꯗꯣ ꯑꯗꯨꯝ ꯂꯩꯁꯥꯕꯤꯅꯁꯨ ꯑꯗꯨꯝ ꯄꯨ ꯌꯥꯏ ꯃꯧꯅꯁꯨ ꯑꯗꯨꯝ ꯄꯨ ꯌꯥꯏꯑꯕꯀꯣ ꯂꯨꯄꯥ ꯂꯤꯁꯤꯡ ꯑꯃꯒ ꯆ ꯇꯔꯦꯠ ꯍꯥꯏꯌꯦꯕ ꯑꯗ ꯃꯥꯒꯤꯅꯥ ꯄꯔꯁ ꯑꯃ ꯂꯧꯔꯦꯕ ꯃꯥꯥꯏꯅ ꯂꯨꯄꯥ ꯂꯤꯁꯤꯡ ꯑꯃꯒ ꯆꯥꯝꯃꯉꯥ ꯌꯥꯡꯈꯩ ꯑꯩꯗꯤ ꯅꯠꯇꯦ ꯑꯩꯒꯤ ꯂꯤꯁꯤꯡ ꯑꯃꯒꯅꯤꯅꯦ ꯆꯥꯇ꯭ꯔꯦꯠ ꯌꯥꯡꯈꯩ ꯂꯩꯗꯅ ꯃꯥꯒꯤꯅ ꯂꯤꯁꯤꯡ ꯑꯃꯒ ꯀꯥ ꯆꯠꯇ꯭ꯔꯨꯛ ꯌꯥꯡꯈꯩ ꯑꯗꯨꯁꯨ ꯄꯔꯁ ꯃꯆꯥ ꯑꯄꯤꯛꯄ ꯍꯣꯏ ꯍꯣꯏ ꯍꯣꯏ ꯍꯣꯏ ꯄꯣꯠꯇꯣ ꯇꯥꯡ ꯏꯃꯥꯏ ꯀꯩꯅꯣꯅꯦ ꯂꯦꯗꯔꯅꯦ ꯂꯦꯗꯔ ꯑꯩꯈꯣꯏꯒꯤꯅꯦ ꯃꯅꯤꯄꯨꯔꯗꯅꯦ ꯑꯥꯏꯔꯤꯁ ꯑꯥꯏꯔꯤꯁ ꯑꯦꯇꯥꯌꯔꯅ ꯑꯃ ꯂꯩꯌꯦꯕ ꯑꯥꯏꯔꯤꯁ ꯑꯦꯇꯥꯌꯔꯅ ꯂꯩꯌꯦꯕꯀꯣ ꯑꯩꯈꯣꯏꯒꯤ ꯕ꯭ꯔꯥꯟꯒꯤ ꯄꯣꯠ ꯉꯥꯛꯇꯃꯛ ꯌꯣꯟꯕ ꯌꯣꯜꯂꯤꯁꯤ ꯀꯣꯜꯀꯇꯥ ꯇꯥꯗꯩ ꯗꯥꯏꯔꯦꯛ ꯑꯩꯈꯣꯏ ꯃꯅꯤꯄꯨꯔꯒꯤ ꯗꯨꯀꯥꯟ ꯐꯝꯃꯤ ꯃꯤꯁꯤꯅ ꯑꯩꯈꯣꯏ ꯀꯁꯇꯃꯥꯏꯠ ꯇꯧꯕ ꯇꯧꯕ ꯍꯥꯏꯗꯅ ꯑꯩꯈꯣꯏꯅ ꯄꯥꯝꯖꯕ ꯕꯦꯒ ꯈꯪꯗꯦ ꯑꯃ ꯈꯪꯗꯦ ꯂꯣꯏꯅ ꯑꯩꯈꯣꯏꯅ ꯃꯣꯏꯗ ꯑꯣꯗꯔ ꯇꯧꯔꯅꯤꯗꯅ ꯁꯤ ꯗꯤꯖꯥꯏꯟꯁꯦ ꯁꯥꯕꯤꯌꯣ ꯍꯥꯏꯔ ꯃꯣꯏꯅꯅꯦ ꯀꯣꯜꯀꯇꯥꯁꯤꯗ ꯊꯥꯔꯅꯦꯕ ꯍꯥꯏꯔꯤꯕ ꯃꯤꯁꯛ ꯑꯁꯤꯒꯤ ꯑꯁꯤ ꯗꯤꯖꯥꯏꯟ ꯁꯤꯗꯤ ꯑꯩ ꯄꯥꯝꯃꯦ ꯀꯣꯜꯀꯇꯥꯗꯒꯤ ꯃꯣꯏꯅ ꯑ ꯁꯥꯔꯛꯑꯅꯤꯗꯅ ꯑꯗꯨꯒ ꯁꯥꯔꯛꯑꯒ ꯑꯩꯈꯣꯏ ꯏꯝꯐꯥꯜꯗ ꯊꯣꯡꯉꯒ ꯥ ꯑꯥꯏꯔꯤꯁ ꯑꯦꯇꯥꯌꯔ ꯍꯥꯏ ꯗꯨꯀꯥꯟ ꯃꯃꯤꯡꯁꯦ ꯑꯣꯔ ꯏꯟꯗꯤꯌꯥꯒꯤ ꯑꯣꯏꯅ ꯏꯟꯗꯤꯌꯥꯒꯤ ꯃꯐꯝ ꯈꯨꯗꯤꯡꯃꯛꯇ ꯃꯅꯤꯄꯨꯔꯗꯒꯤ ꯄꯣꯠ ꯆꯦꯟꯒꯦ ꯍꯥꯏꯔꯁꯨ ꯃꯅꯤꯄꯨꯔꯗ ꯁꯤꯒꯤ ꯂꯩꯕ꯭ꯔꯥ ꯗꯨ ꯗꯨꯀꯥꯟꯁꯤꯒꯤ ꯄꯣꯠꯁꯦ ꯆꯦꯟꯒꯦ ꯍꯥꯏꯔꯒꯁꯨ ꯑꯩꯈꯣꯏ ꯑꯥꯏꯔꯤꯁ ꯑꯦꯇꯥꯌꯔ ꯍꯥꯏꯕ ꯗꯨꯀꯥꯟꯁꯦ ꯁꯤꯒꯤ ꯀꯝꯄꯅꯤꯒꯨꯝꯕꯩ ꯇꯥꯏꯞꯇ ꯑꯩꯈꯣꯏ ꯀꯝꯄꯅꯤꯗꯤ ꯅꯠꯇꯦ ꯁ ꯗꯨ ꯗꯨꯀꯥꯟ ꯃꯃꯤꯡ ꯍꯥꯏꯇꯥꯔꯦꯅꯦꯀꯣ ꯗꯨꯀꯥꯟꯁꯤꯗ ꯃꯥꯔꯔꯤꯕ ꯄ꯭ꯔꯗꯛ ꯃꯣꯏ ꯕꯦꯛꯇ ꯀꯩꯗ ꯂꯣꯏ ꯃꯣꯏ ꯀꯩꯅꯣꯁꯦ ꯊꯥꯗꯣꯏꯅꯦ ꯗꯨꯀꯥꯟꯒꯤ ꯃꯃꯤꯡꯁꯦ ꯂꯣꯏ ꯊꯥꯔꯒ ꯑꯗꯨꯒ ꯀꯣꯜꯀꯇꯥꯗ ꯁꯥ ꯏꯅꯦꯕ ꯑꯗꯣ ꯄꯣꯠꯁꯨ ꯀ꯭ꯋꯥꯂꯤꯇꯤ ꯀꯩꯕ ꯕ꯭ꯔꯥꯟ ꯑꯣꯏꯕ ꯄꯣꯠꯅꯦꯕ ꯂꯦꯗꯔ ꯉꯥꯛꯇ ꯑꯣꯏꯕ ꯑꯗ ꯂꯦꯗꯔꯗ ꯃꯥꯒꯤ ꯀ꯭ꯂꯥꯁ ꯈꯥꯏꯗꯣꯛꯏꯕꯀꯣ ꯀ꯭ꯂ꯭ꯂꯥꯁꯁꯦ ꯈꯔ ꯄꯨꯔꯥ ꯄꯤꯌꯣꯔ ꯃꯤꯛꯁ ꯁꯨꯛꯇꯧ ꯇꯧꯗꯕ ꯄꯣꯠ ꯑꯗ ꯈꯔ ꯃꯤꯛꯁ ꯇꯧꯕ ꯑꯗꯒꯤꯗꯤ ꯈꯤꯇꯪ ꯃꯥꯒꯤ ꯈꯔ ꯈꯔ ꯆꯥꯡ ꯑꯃ ꯈꯥꯏꯗꯣꯛꯏꯕ ꯃꯃꯜ ꯔꯦꯠꯀꯤ ꯃꯇꯨꯡ ꯏꯟꯅ ꯍꯥꯏꯇꯥꯔꯦꯀꯣ ꯑꯗ ꯑꯩꯈꯣꯏꯊꯣꯏꯒꯤꯅ ꯄꯔꯁꯇꯣ ꯃꯆꯥ ꯑꯣꯏꯔꯒꯁꯨ ꯄꯨꯔꯥ ꯄꯤꯌꯣꯔ ꯂꯦꯗꯔ ꯑꯗꯣ ꯄꯤꯛꯁꯨ ꯄꯤꯛꯑꯒꯁꯨ ꯄꯤꯌꯣꯔ ꯂꯦꯗꯔꯅꯤ ꯃꯥꯅ ꯂꯨꯄꯥ ꯂꯤꯁꯤꯡ ꯑꯃꯒ ꯆꯥꯇ꯭ꯔꯨꯨꯛ ꯌꯥꯡꯈꯩꯗ ꯂꯧꯕ ꯑꯗꯣ ꯑꯩꯒꯤꯁꯨ ꯂꯦꯗꯔꯗꯤ ꯂꯦꯗꯔ ꯑꯗꯨꯒ ꯈꯤꯇꯪ ꯃꯤꯛꯁ ꯇꯧꯕ ꯑꯩꯒꯤꯅ ꯍꯦꯟ ꯕꯦꯒ ꯃꯆꯥ ꯅꯨꯄꯥꯅ ꯄꯥꯏꯅꯕꯗꯣ ꯃꯅꯤ ꯕꯦꯒ ꯅꯨꯄꯥꯅ ꯄꯥꯏꯕꯗꯣ ꯈꯪꯗ꯭ꯔꯣ ꯐꯣꯜ ꯇꯧꯕꯤ ꯊꯨꯞꯆꯟꯕꯤꯗꯣ ꯍꯣꯏ ꯑꯗꯨꯗꯅꯦ ꯂꯤꯁꯤ ꯂꯤꯁꯤꯡ ꯑꯃꯒ ꯆꯥꯥꯇ꯭ꯔꯨꯛ ꯌꯥꯡ ꯊꯩ ꯍꯥꯏꯥꯖꯤ ꯏꯕꯦꯃꯥ
ꯃ ꯇꯥꯡꯉꯦ ꯍꯩ
ꯑꯦ ꯑꯗꯨꯔꯦ ꯑꯩꯅ ꯍꯥꯏꯁꯤꯔꯤ ꯑꯗꯨꯗ ꯄꯩꯁꯥ ꯄꯥꯏꯕ ꯃꯤ ꯉꯥꯛꯇꯅꯦ ꯂꯩꯔꯤꯁꯦ ꯑꯗꯨꯗꯤ ꯐꯤꯂꯝ ꯏꯁꯇꯥꯔ ꯁꯣꯃꯥ ꯃꯥ ꯃꯥꯅꯨꯡ ꯃꯥ ꯃꯌꯥꯝ ꯁꯤꯗ ꯂꯩꯔꯤꯕ ꯃꯌꯥꯝꯁꯦ ꯃꯅꯤꯄꯨꯔꯒꯤ ꯈ꯭ꯋꯥꯏꯗꯒꯤ ꯇꯣꯞ ꯀꯩꯅꯣ ꯑꯣꯏꯕ ꯍꯥꯏꯇꯥꯔꯦꯅꯤꯄꯨꯔ ꯄ ꯄꯨꯒꯤ ꯔꯠꯇꯇ ꯑꯣꯜ ꯏꯟꯌꯥꯒꯤꯅꯤ ꯑꯣꯜ ꯏꯟꯗꯤꯌꯥ ꯁꯥꯔꯚꯤꯁ ꯇꯧꯔꯤꯅꯤ ꯏꯟꯗꯤꯌꯥꯒꯤ ꯃꯐꯝ ꯈꯨꯗꯤꯡꯃꯛꯇꯒꯤ ꯃꯤꯅ ꯃꯅꯤꯄꯨꯔꯗ ꯑꯣꯔꯗꯔ ꯇꯧꯔꯒ ꯂꯩꯕ ꯌꯥꯕ ꯂꯣꯏ ꯊꯥꯔꯦꯕ ꯃꯥꯒꯤ ꯁꯤꯞꯄꯤꯡꯁꯦ ꯃꯅꯤꯄꯨꯔ ꯈꯛ ꯅꯠꯇꯕ ꯑꯗꯨꯗꯅꯦ ꯂꯩꯔꯤꯕ ꯃꯌꯥꯝꯁꯦ ꯃꯅꯤꯄꯨꯔꯒꯤ ꯐꯤꯂꯝ ꯏꯁꯇꯥꯔ ꯅꯨꯄꯤ ꯅꯨꯄꯥ ꯂꯣꯏꯅꯃꯛꯅ ꯂꯩ ꯑꯗꯨꯗ ꯃꯥꯒꯤ ꯃꯥꯏ ꯑꯩꯗꯤ ꯂꯩ ꯅꯤ ꯇꯧꯅꯤ ꯈꯪꯗꯦꯕ ꯃꯥꯅꯥ ꯄꯣꯠꯇ ꯆꯤꯃꯦ ꯃꯖꯏꯗꯗ ꯆꯦꯝꯕꯗꯨꯗ ꯑꯩꯒꯤ ꯂꯧꯕ ꯆꯧꯁꯦꯅ ꯍꯥꯏꯕ
ꯎꯝ ꯑꯩꯈꯣꯏꯅ ꯁꯨꯝ ꯑꯍꯣꯡ ꯑꯍꯣꯡꯕ ꯁꯨꯝ ꯁꯤꯖꯤꯖ ꯋꯥꯅꯤ ꯌꯥꯝ
ꯏꯁ ꯂꯒꯖꯅ ꯅꯤ ꯦꯕꯦ ꯃꯥ ꯇꯥꯡ ꯇꯥꯡꯝꯕ
ꯇꯥꯕ꯭ꯔꯣ ꯎꯝ ꯍꯣꯏ ꯊꯥꯏ ꯇꯥꯕ꯭ꯔꯣ
ꯇꯥꯏꯌꯦ
ꯎꯝ ꯍꯣꯏ ꯇꯥꯔꯦ ꯇꯥꯔꯦ ꯑꯗꯨ ꯂꯩꯔꯦꯦ ꯐꯨꯔꯤꯠ ꯂꯩꯔꯦ ꯕꯦꯛ ꯂꯩꯔꯦ ꯍꯧꯖꯤꯛ ꯌꯥꯗꯕ꯭ꯔꯣ
ꯍꯥꯥ
ꯍꯧꯖꯤꯛꯇꯤ ꯅꯦꯠꯋꯥꯛꯀꯁꯨ ꯇꯧꯗꯗ꯭ꯔꯕ
ꯍꯧꯖꯤꯛꯇꯤ ꯈꯔ ꯇꯞꯄꯤꯅꯤꯍ ꯑꯃꯨꯛ ꯉꯁꯥꯏ ꯅ ꯋꯥꯔꯤ ꯋꯥꯔꯤ ꯁꯥꯟꯅꯕꯗꯤ ꯈꯔ ꯑꯃꯨꯛ ꯐꯩꯅꯦ ꯅꯠꯇ ꯉꯥꯏꯔ ꯀꯖꯤꯗ
ꯏꯟꯗꯤꯌꯥꯅꯦ ꯍꯧꯖꯤꯛ ꯅꯣꯃꯦꯟ ꯇꯥꯔꯦ
ꯅꯃꯟ ꯇꯥꯔꯔꯕ
ꯅꯃꯦꯟ ꯇꯔ
ꯑꯥ ꯑꯣ ꯑꯗꯨꯅꯦ ꯄꯩꯁꯥꯗꯨ ꯑꯁ ꯄꯩꯁꯥ ꯑꯩꯗꯤ ꯕꯦꯛ ꯄꯥꯝꯕ ꯑꯩ ꯑꯩ ꯄꯨꯔꯛꯀꯦꯕ ꯌꯦꯡꯉꯣꯕꯀꯣ ꯂꯥꯛꯄ ꯀꯥꯟꯗ ꯌꯦꯡꯕꯗꯗꯤ ꯄꯣꯠꯇꯣ ꯏꯐꯗꯤ ꯐꯖꯗꯕ ꯑꯗꯨ ꯃꯥꯒꯤ ꯀ꯭ꯋꯥꯂꯤꯇꯤꯗꯣ ꯀ꯭ꯋꯥꯂꯤꯇꯤꯗꯨꯅꯦꯕ ꯃꯔꯨ ꯑꯣꯏ ꯀ꯭ꯋꯥꯂꯤꯇꯤ ꯐꯠꯇ꯭ꯔꯗꯤ ꯄꯣꯠ ꯇꯨꯅ ꯐꯔꯁꯨ ꯀꯨꯏ ꯆꯠꯇꯦꯗꯅ ꯑꯗꯨꯒꯤ ꯈꯟꯂꯒ ꯑꯩꯁꯨ ꯂꯧꯔꯛꯏꯅꯦꯕ ꯄꯩꯁꯥꯗꯨ ꯈꯨꯠꯇ ꯈꯤꯇꯪ ꯂꯩꯔꯤꯉꯩ ꯑꯗꯨꯗꯅ ꯇꯥꯟ ꯆꯥꯔꯦꯅ ꯑꯗꯣ ꯎꯝ ꯄꯩꯁꯥ ꯂꯩꯕꯒꯤ ꯂꯩꯕ ꯋꯥꯥꯟꯅꯤꯗ ꯅꯪ ꯑꯩꯁꯨ ꯉꯥꯏꯔꯦ ꯃꯤꯁꯨ ꯉꯥꯏꯔꯦ ꯄꯩꯁꯥ ꯂꯩꯇ꯭ꯔꯗꯤ ꯀꯗꯥꯏꯗꯩꯅꯣꯗ ꯄꯨꯔꯥ ꯌꯥꯕ ꯑꯃ ꯂꯩꯔꯒ ꯑꯗꯨꯝ ꯌꯥꯔꯄꯣꯠꯅꯤꯗ ꯑꯩ ꯎꯝ ꯀꯩꯁꯨ ꯍꯦꯟꯅ ꯃꯗꯨꯗ ꯊꯥꯗꯅꯤꯡꯉꯥꯏ ꯀꯩꯁꯨ ꯑꯣꯏꯗꯦ ꯄꯩꯁꯥ ꯍꯣꯔꯦꯟ ꯀꯦꯝ ꯇꯧꯅꯤꯡꯉꯥꯏ ꯂꯩꯇ꯭ꯔꯦ ꯍꯥꯏꯔꯒ ꯑꯗꯨ ꯕꯦꯒꯇ ꯄꯨꯔ ꯆꯠ ꯌꯥꯄꯣꯠꯇꯦ ꯑꯗꯣ ꯑꯩꯒꯤꯕꯨ ꯇꯉꯥꯏꯐꯗꯅ
ꯎꯝ ꯉꯁꯤ ꯊꯗꯥꯏ ꯆꯠꯅꯦꯕ
ꯆꯠꯄꯁꯦ ꯁꯟꯗꯦꯅꯤꯅ ꯀꯣꯏꯊꯣꯛꯁꯤ ꯈꯣꯠꯁꯤ ꯍꯥꯏꯅꯔꯛꯑꯒꯗꯤ ꯀꯣꯏꯊꯣꯛꯀꯅꯤ ꯑꯗꯣ ꯅꯠꯇ꯭ꯔꯒꯗꯤ ꯀꯣꯏꯊꯣꯛꯑꯔꯣꯏ ꯉꯍꯥꯛ ꯑꯗꯨꯝ ꯀꯩ ꯀꯩꯅꯣ ꯈꯔ ꯄꯣꯠ ꯆꯩ ꯁꯟꯗꯦꯁꯦ ꯑꯩ ꯁꯟꯗꯦ ꯃꯥꯔꯀꯦꯠꯀꯨꯝꯕꯁꯦ ꯁꯦꯀꯦꯟ ꯍꯦꯟꯒꯨꯝꯕꯁꯦ ꯂꯩꯕꯁꯨ ꯍꯦꯛ ꯍꯦꯛ ꯆꯠꯂꯦꯕ ꯑꯩꯈꯣꯏ ꯊꯣꯏꯁꯨ ꯁꯦꯀꯦꯂꯦꯟꯒꯨꯝꯕꯁꯤ ꯏꯕꯥꯅꯤ ꯍꯦꯛ ꯍꯦꯛ ꯆꯠꯂꯦꯕ ꯐꯤꯗꯛ ꯏ ꯃꯣꯄꯥꯛꯐꯤꯗꯛꯀꯤ ꯁꯦꯀꯦꯟ ꯍꯦꯟꯒꯩꯁꯦ ꯄꯟꯆꯥ ꯃꯣꯄꯥꯛꯐꯤꯗꯛꯀꯤꯅꯦ ꯁꯦꯀꯦꯟ ꯍꯦꯟꯒꯤ ꯃꯄꯥ ꯐꯤꯗꯛꯁꯦ ꯌꯥꯝ ꯊꯤꯅ ꯉꯣꯄꯣꯠ ꯅꯆꯤꯟꯊꯤ ꯍꯥꯏꯅꯤ
ꯑꯩꯈꯣꯏꯒꯤ ꯑꯉꯧꯕꯒ ꯇꯧꯕꯤꯗꯨꯔꯣ
ꯍꯣꯏ ꯍꯣꯏ ꯍꯣꯏ ꯑꯉꯧ ꯇꯧꯔꯒ ꯑꯗꯨꯒ ꯑꯩꯈꯣꯏꯒꯤ ꯃꯣꯄꯥꯛ ꯔꯕꯔ ꯋꯦꯜ ꯌꯥꯎꯕꯤꯗꯣ ꯈꯪꯕ꯭ꯔꯥ
ꯈꯪꯉꯤ
ꯔꯕꯔ ꯕꯦꯜ ꯌꯥꯎꯕꯤꯗꯣ ꯑꯗꯨ ꯑꯗꯨꯒꯁꯨ ꯀꯌꯥꯝ ꯐꯩ ꯑꯩꯅ ꯅꯍꯥꯟ ꯅꯣꯡꯃ ꯑꯃ ꯂꯩꯔꯨꯏ ꯏꯕꯥꯅꯤꯒꯤ ꯂꯨꯄꯥ ꯄꯩꯁꯥ ꯕꯨꯙꯤ ꯂꯨꯄꯥ ꯃꯣꯏꯅ ꯅꯁꯥꯔꯛ ꯄꯗꯣ ꯑ ꯁꯤꯠ ꯀꯣꯚꯔ ꯑꯥ ꯀꯩꯅꯣ ꯕꯦꯠꯁꯤꯠꯅꯦ ꯄꯤꯂꯣ ꯀꯣꯚꯔꯅꯦ ꯑꯅꯤꯗ ꯂꯨꯄꯥ ꯆꯥꯃꯉꯥ ꯌꯥꯡꯈꯩ ꯁꯥꯏꯌꯦꯕ
ꯑ ꯂꯩꯕꯅꯦ ꯗꯨꯃꯥꯏꯅ
ꯑꯥ ꯑꯗꯣ ꯐꯤ ꯀ꯭ꯋꯥꯂꯤꯇꯤꯗꯤ ꯌꯥꯝ ꯐꯩꯌꯦꯕ ꯁꯦꯀꯦꯟ ꯍꯦꯟ ꯑꯣꯏꯔꯁꯨ ꯁꯦꯀꯦꯂꯦꯟꯒꯤꯗꯨꯗꯤ ꯃꯣꯡꯄꯥꯛꯐꯤꯗꯛꯁꯦ ꯌꯥꯝ ꯐꯩꯌꯦꯕꯀꯣ ꯑꯦ ꯅꯡ ꯑꯃꯨꯛꯐꯥꯎ ꯂꯩꯗ꯭ꯔꯤꯕ
ꯂꯩꯗ꯭ꯔꯤꯌꯦ
ꯑꯦ ꯅꯪ ꯑꯗꯨ ꯅꯆꯤꯟꯊꯤ ꯍꯥꯏꯅꯤ ꯑꯩꯈꯣꯏꯒꯤ ꯈꯥꯗꯤꯒꯤꯅꯅꯦ ꯃꯌꯥꯡꯅ ꯄꯡ ꯌꯣꯟ ꯌꯣꯟꯕꯗꯣ ꯑꯗꯣ ꯊꯥꯗꯤ ꯊ ꯅꯪ ꯍꯧꯖꯤ ꯒꯤꯗ ꯊꯔꯒ ꯂꯨꯄꯥ ꯆꯥꯝꯃꯔꯤ ꯌꯥꯡꯈꯩ ꯇꯥꯡꯉꯕꯗ ꯆꯥꯝꯃꯉꯥ ꯍꯥꯏꯁꯤꯅꯤ ꯀꯣ ꯇꯥꯡꯉꯕꯗ ꯆꯥꯝꯃꯉꯥ ꯐꯤ ꯐꯤꯁꯦ ꯀꯟ ꯀꯟ ꯀꯟ ꯑꯁ ꯔꯒꯅꯦ ꯀꯥꯂꯦꯟꯗꯗꯤ ꯑꯗꯨ ꯊꯥꯕ ꯌꯥꯝ ꯅꯨꯡꯉꯥꯏꯌꯦꯕ ꯈꯪꯉꯕ ꯀꯥꯂꯦꯟꯗꯗꯤ ꯑꯗꯨꯒꯤ ꯄꯣꯠꯇꯣ ꯊꯥꯕ ꯌꯥꯝ ꯊꯤ ꯅꯨꯡꯉꯥꯏꯈ꯭ꯔꯖꯥꯠꯅꯦ ꯀꯥꯟꯅꯩꯑꯕ ꯏꯪ ꯏꯪ ꯂꯥꯎꯔꯗꯤ ꯄꯩꯁꯥꯁꯨ ꯀꯥꯟꯅꯩ ꯑꯗꯨꯒ ꯁꯦꯞꯁꯨ ꯑꯣꯏ ꯑꯗꯨꯒ ꯀꯟꯕꯁꯨ ꯌꯥꯝ ꯀꯜꯂꯦ ꯀꯨꯏꯅꯁꯨ ꯌꯥꯝ ꯆꯠꯂꯦ ꯅꯪꯅ ꯅꯪ ꯂꯩꯅꯤꯡꯉꯗꯤꯅꯦ ꯈꯨꯃꯟ ꯄꯂꯤꯗꯣ ꯈꯪꯉꯤꯗꯅ
ꯈꯪꯗꯦ ꯑꯩꯈꯣꯏ ꯄꯣꯂꯣꯒ꯭ꯔꯥꯝꯒꯤ ꯐꯨꯠ ꯄꯥꯠꯇꯣ ꯄꯣꯂꯣꯒ꯭ꯔꯥꯝꯒꯤ ꯐꯨꯠ ꯄꯥꯠ ꯇꯣ ꯇꯒ ꯌꯥꯝ ꯌꯣꯟ ꯃꯅꯦꯕ
ꯑꯥ ꯑꯣꯁꯦ ꯐꯔꯦꯁꯦ ꯅꯪꯁꯨ ꯅꯦꯋꯥꯛ ꯇꯥꯕ꯭ꯔꯣ ꯅꯦꯋꯥꯥꯛꯁꯨ ꯅꯨꯉꯥꯏꯇꯦ ꯅꯪꯁꯨ ꯆꯠ ꯆꯠꯊꯣꯛ ꯆꯠꯅꯦꯗꯣ ꯆꯠꯊꯣꯛꯎꯔꯣ ꯍꯣꯔꯦꯟ ꯍꯜꯂꯛꯑ ꯁꯥꯟꯅꯔꯁꯤ
ꯍꯣꯏ ꯍꯣꯏ ꯍꯣꯏ ꯑꯗꯨ ꯊꯝꯃꯒꯦꯀꯣ
ꯇꯧꯒꯦ ꯎꯝ ꯎꯝ
ꯎꯝ ꯊꯃꯣ ꯊꯝ